ꯍꯂꯣ
ꯅꯅꯨꯡꯔꯤ ꯏꯕ꯭ꯔꯣ ꯭ꯔꯗꯔ
ꯅꯅꯨꯡꯥꯏꯔꯤ ꯅꯣꯡꯗꯤ
ꯅꯨꯡꯉꯥꯏꯔꯤ ꯅꯨꯡꯉꯥꯏꯔꯤ ꯐꯨꯠꯕꯣꯜ ꯌꯦꯡꯕ꯭ꯔꯣ
ꯌꯦꯡꯗꯦꯅꯦ ꯅꯪ ꯌꯦꯡꯕ꯭ꯔꯣ
ꯑꯩ ꯐꯨꯕꯣꯗꯤ ꯑꯥꯔꯖꯦꯟꯇꯤꯅꯥ ꯁꯥꯟꯅꯕ ꯈꯨꯗꯤꯡꯗꯤ ꯌꯦꯡꯉꯅꯤꯗꯣ
ꯑ
ꯑꯥꯔꯖꯦꯟꯇꯤꯅꯥ ꯍꯦꯛ ꯇꯨꯈ꯭ꯔꯕ ꯐꯤꯐꯥ ꯋꯥꯀꯞ ꯂꯣꯏꯔꯦ ꯑꯩꯒꯤꯗꯤ
ꯀꯌꯦꯟ ꯀꯨꯗꯅꯤ ꯑꯦ ꯍꯣꯏ ꯌꯥꯔ
ꯅꯪꯅꯤ ꯁꯣꯏꯗ ꯐ꯭ꯔꯥꯟꯁꯗ ꯇꯔꯥ ꯃꯨꯅꯤꯅ
ꯍꯥꯥ
ꯐ꯭ꯔꯥꯟꯁ ꯐ꯭ꯔꯥꯟꯁꯕꯨ ꯁꯞꯄꯣꯔꯠ ꯇꯧꯔꯝꯒꯅꯤꯅꯦ
ꯑ ꯑꯩꯗꯤ ꯕꯣꯁ ꯅꯥꯕ ꯍꯩꯇꯕꯅꯤꯅ ꯑꯗꯨꯒꯨꯝꯕ ꯁꯞꯄꯣꯔꯠ ꯇꯧꯕ ꯍꯩꯇꯗꯤ ꯁ ꯌꯦꯡꯕ
ꯑꯩ ꯑꯩꯈꯣꯏꯁꯨ ꯕꯣ ꯀꯧꯗꯦꯅꯦ ꯑꯗꯨ ꯑꯣꯏꯔꯁꯨ ꯃꯦꯁꯤꯕꯨꯗꯤ ꯃꯦꯁꯤꯕꯨꯗꯤ ꯂꯥꯁꯅꯤꯅꯦꯀꯣ ꯃꯦꯁꯤꯁꯤ ꯉ ꯍꯜꯂꯣ ꯍꯥꯏꯕꯅꯤꯗ ꯑꯩꯗꯤ
ꯑ ꯉꯃꯅꯦ ꯉꯃꯅꯦ ꯁꯞꯄꯣꯔꯠ ꯇꯧ ꯉꯝꯒꯅꯤ
ꯁꯗꯦꯁꯤ ꯀꯣꯏ ꯔꯨꯕꯔ ꯀꯃꯥꯏ ꯇꯧꯋ ꯀꯔꯤ
ꯑ ꯎ ꯄꯥꯏꯗꯇꯦ ꯀꯣꯏꯕ ꯌꯨꯝꯗꯁꯨ ꯑꯗꯨꯝ ꯂꯩꯔꯦ
ꯑꯣ
ꯐꯟꯗ ꯒꯝꯅꯔꯒ ꯂꯩꯏꯔꯦ ꯎ ꯄꯥꯏ ꯂꯩꯥꯏꯇ꯭ꯔꯤ
ꯑꯗꯨ ꯐꯣꯟꯗ ꯒꯦꯝ ꯁꯥꯟꯅꯅꯤꯅ ꯃꯇꯝ ꯐꯥꯎꯅ ꯌꯥꯝ ꯐꯕꯅꯤꯅꯦ
ꯑ ꯅꯪ ꯂꯦ
ꯑꯩ ꯀꯣꯏ ꯆꯖ ꯍꯥꯇ ꯀꯣꯏꯔꯨꯋ ꯃꯤꯇꯤꯡ ꯃꯆꯥ ꯃꯁꯨ ꯂꯩꯕ ꯑꯗꯨ ꯌꯧꯔꯨꯕ ꯑꯗꯨ ꯈꯛꯇꯅꯤꯗ ꯍꯥꯏꯌꯦ
ꯑ ꯄꯤ ꯇ ꯁꯗ ꯀꯣꯏꯕ ꯆꯂꯦꯕ
ꯑꯁ ꯑꯗꯨꯗꯤ ꯍꯥꯏꯒꯅꯨꯍꯦ ꯃꯤ ꯐꯔꯁꯨ ꯐꯠꯇ꯭ꯔꯁꯨ ꯑꯉꯥꯡ ꯃꯔꯤ ꯂꯩꯔꯕ ꯃꯤꯕꯨ ꯄꯥ ꯑꯣꯏꯔꯤꯕ꯭ꯔꯣ ꯅꯪꯕꯣ
ꯑꯩꯔꯣ
ꯑ
ꯑꯩꯗꯤ ꯄꯈꯪ ꯅꯠꯇꯔꯤ
ꯑꯣ ꯑꯩꯁ ꯑꯗꯨꯗꯤ ꯍꯣꯏ ꯃꯥꯟꯅꯔꯩꯅꯦ ꯀ꯭ꯂꯕ ꯑꯃ ꯑꯅꯤꯅꯦ
ꯊꯦꯡꯅꯔꯦꯥꯏꯕꯅꯤꯁꯦ ꯁꯤ ꯎꯝ ꯌꯥꯝ ꯍꯥꯏꯥꯏꯔꯅꯗꯗꯤ
ꯑꯁ ꯇꯥꯡ ꯆꯥꯕ ꯑꯗꯨꯗꯅꯤꯗ
ꯍ
ꯃꯇꯝꯅ ꯄꯨꯔꯛꯄ ꯍꯥꯏꯕꯗꯨ ꯈꯔꯤꯗꯤ ꯎ ꯄꯥꯏ ꯂꯩꯦ ꯎꯝ ꯑꯗꯨꯝ ꯈꯪꯅꯗ꯭ꯔꯁꯨ ꯈꯪꯅꯕꯒꯨꯝꯅ ꯑꯗꯨꯝ ꯍꯥꯏ ꯇꯥꯕꯤꯅꯦ
ꯅꯅꯦ ꯌꯥꯉꯥꯡ ꯀꯌꯥꯁꯔꯒꯦ
ꯑꯦ ꯃꯥꯏ ꯃꯔꯤ ꯈ ꯇꯅꯤꯗꯣ
ꯑꯁ ꯅꯪꯅ ꯌꯥꯝꯃꯅꯦ ꯑꯗꯨꯗꯤ ꯑꯅꯤ ꯈꯛꯇꯅꯤꯅ
ꯃꯥꯂꯦ ꯑꯗꯨꯗꯦ
ꯑꯥ ꯑ ꯑꯣꯏꯣꯏ ꯃꯥꯅꯦ
ꯑ ꯑ ꯀꯝ ꯀꯔ ꯁꯤꯗ ꯌꯣꯕꯥ
ꯑꯁ ꯀꯨꯏꯗ꯭ꯔꯔꯤꯗ ꯉꯥꯡ ꯈꯛꯇꯅ ꯌꯥꯎ ꯀꯨꯏꯔꯦ ꯇꯪꯕꯅꯤꯗ ꯅꯪꯗꯦ
ꯑꯦꯦ ꯑꯩ ꯁꯤꯁꯨ ꯉꯔꯥꯡ ꯈꯛꯇꯅꯤꯗ ꯆꯪꯕ ꯉꯔꯥꯡꯗꯒꯤ ꯍꯧꯕꯅꯤꯗ
ꯑꯝ ꯃꯅꯅꯦ ꯑꯗꯨꯗꯦ
ꯑꯁ ꯑꯩꯈꯣꯏꯔꯣꯝꯗꯗꯤ ꯅꯠ ꯃꯆꯔ ꯈꯔꯥ ꯅꯣꯡꯉꯥꯏ ꯇꯧꯕꯣꯒꯣ ꯉꯁꯥꯏ ꯑꯃꯔꯗꯤ ꯀꯝꯄ꯭ꯂꯦꯟ ꯃꯩꯗꯤ ꯆꯥꯡ ꯅꯥꯏꯅ ꯂꯥꯛꯑꯦ
ꯑ ꯀꯣꯏꯗꯤ ꯃꯥꯏꯁꯨꯨꯔ ꯂꯥꯛꯗ ꯑ ꯌꯥꯇꯅꯤ ꯍꯪꯦ
ꯑꯣ
ꯅꯣꯏ ꯏ ꯃꯥꯏ ꯂꯥꯛꯄꯅꯦꯅ ꯊ ꯅꯨꯡꯉꯥꯏꯅꯤ
ꯍꯣꯏ ꯃꯩꯗꯤ ꯍꯣꯏꯩ ꯃꯩꯗꯤ ꯁꯣꯝꯗꯗꯤ ꯈꯔ ꯆꯥꯡ ꯅꯥꯏ ꯅꯥꯏꯏ
ꯕ ꯌꯦꯡꯕꯁꯨ ꯇꯤꯚꯤꯗꯗꯤ ꯌꯥꯝ ꯅꯨꯡꯉꯥꯏꯕꯅꯦ ꯐꯣꯟꯗꯗꯤ ꯌꯦꯡꯕ ꯅꯨꯡꯉꯥꯏꯇꯕꯅꯦ
ꯐꯣꯟꯗꯗꯤ ꯀꯣ ꯍꯦꯡ ꯑꯗꯨꯝ ꯆꯠꯂꯦꯀꯣ ꯁꯤꯕ
ꯎꯝ ꯄꯤꯛꯄꯅꯦꯅ ꯐꯣꯟꯗꯨꯗꯤ ꯌꯦꯡꯕ ꯅꯨꯡꯉꯥꯏꯇꯦ
ꯑꯁ ꯑꯗꯨꯕꯨ ꯏꯁꯃꯨꯠꯂꯤ ꯑꯗꯨ ꯑꯣꯏꯔꯗꯤ ꯐꯩ ꯑꯗꯨꯕꯨ ꯍꯦ ꯍꯛꯇ ꯆꯠꯄꯀꯣ ꯍꯗꯤꯀꯣ
ꯑ
ꯎꯝ ꯈꯔꯤ ꯈꯔꯤ ꯍꯅꯔꯤꯌꯦ ꯑ ꯑꯁꯤꯒꯨꯝꯕꯗꯤ ꯍꯥꯡꯒꯅꯨ ꯍꯥꯏꯕ꯭ꯔꯣ
ꯌꯥꯏ ꯁꯤꯕꯃꯗꯤ
ꯑꯣ
ꯂꯧ ꯃꯇꯝꯅꯦ ꯍꯦꯟꯅ ꯎꯄꯥꯏ ꯂꯩꯇ꯭ꯔꯦꯅ ꯎꯝ ꯋꯥꯔꯤꯔꯤ ꯃꯆꯥ ꯊꯧꯔꯒ ꯂꯩꯔꯦ ꯂꯧ ꯀꯩꯗ
ꯆꯍꯤꯒꯤ ꯆꯥꯗꯧꯔꯤꯕꯅꯤꯅ ꯑꯗꯣ
ꯄꯥꯏꯅ ꯏꯇꯩꯦ
ꯎꯝ
ꯅꯪꯗꯦ
ꯑꯦ ꯑꯩꯈꯣꯏꯗꯤ ꯊꯕꯛ ꯀꯔꯤꯁꯨ ꯇꯧꯗꯦ ꯁꯨꯝ
ꯍ
ꯕꯖꯥꯔꯗ ꯂꯩꯔꯒ ꯀꯅꯥ ꯀꯅꯥ ꯂꯥꯛꯄ꯭ꯔꯥ ꯑꯗꯨꯝ ꯗꯤꯕꯦꯠ ꯇꯧꯕꯗꯨꯣ ꯀꯣ ꯆꯤꯡ ꯀꯝꯕ ꯀꯝꯕꯅꯤ ꯗ ꯍꯣꯏꯁꯨ
ꯌꯥꯝ ꯅꯨꯡꯉꯥꯏ ꯃꯥꯜꯂꯦ ꯅꯪꯁꯦ
ꯑꯁ ꯈꯪꯉꯗ ꯑꯗꯨꯝ ꯄꯥꯡ ꯍꯤꯡ ꯍꯤꯃ ꯄꯥꯡꯂꯩ ꯄꯥꯡꯂꯩ ꯂꯩꯕ ꯑꯗꯨꯅꯤꯗ
ꯑꯣ ꯄꯥꯡ ꯍꯤꯡ ꯍꯤꯡꯕ ꯄꯥꯡꯗꯏ ꯂꯩꯕ
ꯍꯣꯏ ꯄꯥꯡ ꯍꯤꯡꯗ ꯍꯤꯡꯕ ꯄꯥꯡꯂꯩꯗ ꯂꯩꯕ
ꯇꯧꯅ ꯐꯔꯅꯤ
ꯑꯔꯩꯔ ꯂꯩꯕ ꯆꯥꯁꯤꯕꯀꯣ ꯀꯔꯤ ꯇꯧꯔꯅꯤ ꯊꯕ ꯁ ꯇꯣ ꯊꯂꯁꯨ ꯁꯨꯗꯦ ꯅꯣꯏꯒꯨꯝꯅ ꯊꯕꯛ ꯁꯨꯅꯤꯡꯉꯥꯏꯁꯨ ꯑꯩꯈꯣꯏꯗꯤ ꯂ ꯂꯩꯇꯦ
ꯂꯥꯎ ꯂꯩ ꯅꯣꯏ ꯅꯣꯏ ꯈꯨꯟꯗ ꯂꯥꯎ ꯂꯩꯇꯕ꯭ꯔꯣꯅꯦ
ꯂꯥꯛꯑꯣꯗꯤ ꯆꯤꯡ ꯆꯤꯡ ꯂꯥꯎꯅꯤꯅꯦ ꯇꯥꯟꯊꯣꯛ ꯂꯥꯛ ꯂꯩꯇꯣꯏꯅꯦ
ꯑ
ꯑꯗꯨꯗꯒꯤ
ꯑꯣꯕ ꯍꯤꯡ ꯍꯕꯂ ꯅꯨꯡꯉꯥꯏꯕꯅꯤ ꯍꯛꯆꯥꯡꯁꯨ ꯅꯨꯡꯉꯥꯏꯕꯅꯦ ꯑꯗꯨꯅ
ꯑ
ꯑꯣꯅ ꯑꯔꯅꯤꯅꯤ
ꯣꯡ ꯅꯣꯡ ꯆꯨꯕ꯭ꯔꯥ ꯆꯨꯨꯔꯦ
ꯍꯧꯖꯤꯛꯇꯤ ꯆꯗꯦ ꯉꯁꯥꯏꯗꯨꯗꯤ ꯆꯨꯔꯒꯦ ꯇꯧꯔꯥ ꯑꯁ ꯈꯪꯗꯦ ꯍꯧꯖꯤꯛꯇꯤ ꯆꯨꯗꯦ
ꯑꯁ ꯑꯩꯗꯤ ꯅꯣꯡ ꯆꯨꯕꯗ ꯄꯥꯝꯃꯤꯅꯦ ꯁꯥꯏꯌꯦꯕ
ꯎꯝ ꯎꯝ ꯊꯥꯕꯁꯨ ꯂꯩꯕ ꯅꯨꯡꯉꯥꯏꯇꯦꯅꯦ
ꯍꯣꯏ ꯅꯍꯥꯟꯗꯤ ꯑꯩ ꯊꯥꯃꯗꯤ ꯆꯨꯔꯥꯛꯄꯅꯤꯅꯦ ꯁꯣꯝꯗꯗꯤ
ꯎꯝ
ꯄꯨꯔꯥ ꯇꯠꯇꯕꯤꯀꯣ
ꯑꯥ
ꯐꯖꯅ ꯆꯨꯕꯅꯦ ꯑꯗꯨ ꯏ ꯈꯔꯗꯤ ꯏꯪꯕ ꯅꯨꯡꯉꯥꯏꯌꯦ ꯑꯗꯨ ꯑꯗꯨ ꯑꯣꯏꯔꯁꯨ ꯐꯤꯔꯣ ꯃꯦꯝꯁꯤ ꯑꯃꯨꯛ ꯆꯣꯠ ꯄꯨꯁꯤ ꯀꯥꯡꯗꯗꯤ ꯑꯃꯨꯛ ꯌꯥꯗꯦꯗꯣ
ꯑꯥ
ꯑꯗꯨꯒꯤ ꯅꯣꯡ ꯍꯧꯖꯤꯛ ꯅꯣꯡꯃ ꯅꯣꯡꯃ ꯅꯣꯡ ꯑꯅꯤ ꯑꯍꯨꯝ ꯁꯨꯔꯦ ꯅꯨꯃꯤꯠ ꯑꯍꯨꯝꯅꯤ ꯁꯨꯔꯦ ꯅꯣꯡ ꯆꯨꯗꯕ
ꯎꯝ
ꯄ꯭ꯔꯁꯅ ꯇꯧꯕ ꯍꯧꯔꯒꯦ ꯅꯣꯡ ꯆꯨꯅꯤꯅꯦ
ꯍꯧꯖꯤꯛꯇꯤ ꯌꯨꯝꯗꯔ ꯀꯥꯏꯗꯔꯗꯤ
ꯍꯣꯏ ꯌꯨꯝꯗ ꯂꯩꯌꯦꯗ ꯀꯔꯤ ꯇꯧꯅꯤ ꯑꯗꯨꯝ ꯑ ꯑꯣꯛ ꯌꯧꯔꯒ ꯑꯣꯁꯥ ꯑꯣꯛꯆꯥꯛ ꯄꯤꯒꯅꯤ ꯑꯣꯛꯆꯥꯛ ꯊꯤꯕ ꯆꯠꯀꯅꯤ ꯀꯣ
ꯑꯁ ꯁꯨꯅ ꯐꯔꯦꯅꯦ ꯁꯤꯁꯨ ꯕꯤꯔ ꯅ ꯁꯤ ꯁꯨ ꯀꯣ ꯑꯩꯅ ꯍꯥꯏꯔꯤꯁꯦ ꯁꯤꯁꯨ ꯕꯤꯔꯛꯅꯤ ꯅꯨꯄꯤꯁꯤꯡꯁꯨ ꯀꯣꯜ ꯇꯧꯔꯗꯤ ꯑꯦꯃꯤꯔꯅꯤ
ꯑꯩꯈꯣꯏ ꯅꯨꯄꯥꯁꯤꯗꯤ ꯑꯗꯨꯝ ꯄꯪꯉꯥ ꯉꯥꯎ ꯌꯥꯏꯑꯕ ꯅꯠꯇ꯭ꯔꯣ
ꯑꯣ ꯅꯨꯄꯤꯒ ꯇꯧꯔꯒ ꯐꯪꯉ ꯑꯁ
ꯁꯤ ꯑꯁꯤ ꯌꯨꯝꯗꯗꯤ ꯂꯩꯅꯤꯡꯔꯣꯏ ꯍꯥꯏꯔꯛꯀꯅꯦꯕ ꯃꯣꯏ ꯅꯣꯏ ꯃꯁꯤꯁ ꯅ